ꯇꯥꯔꯦ
ꯍꯟꯗꯛꯅ ꯂꯣꯏꯁꯤꯜꯂꯗꯧꯅꯤ ꯌꯥꯅꯤ ꯍꯟꯗꯛꯇ ꯌꯦꯡꯉ ꯍꯩꯌꯦ ꯑꯃꯨꯛ ꯇꯥꯏꯇꯨꯝꯗ ꯑꯗꯨꯒ ꯑꯃꯨꯛ
ꯞ ꯅꯨꯡꯇꯤꯒꯤ ꯁꯥꯟꯅꯗꯣꯏꯔꯕ
ꯍꯣꯏ ꯅꯨꯡꯇꯤꯒꯤ ꯑꯗꯨꯝ ꯁꯤ ꯃꯇꯝꯗ ꯁꯥꯟꯅꯁꯤ ꯑꯩ ꯍꯌꯦꯡꯅ ꯅꯝꯕꯔ ꯑꯃ ꯂꯩꯊꯣꯛꯀꯅꯤ
ꯈꯪ ꯉꯟꯅ ꯍꯦꯛꯇꯗꯧꯁꯦ ꯑꯗꯨ ꯇꯔꯦꯠ ꯂꯣꯏ ꯎ ꯇꯗꯤ ꯇꯗꯤꯦ ꯅꯤꯄꯜ ꯇꯔꯦ ꯃꯈꯥꯏꯈꯤꯇꯪ ꯍꯜꯂꯛꯄ ꯑꯩ ꯍꯥꯏꯔꯛꯒꯦ ꯑꯦ
ꯍꯂꯣ ꯌꯥꯔ ꯍꯥꯏꯂꯣ
ꯀꯩꯒꯨꯝꯕ ꯃꯅꯨꯡꯅꯨꯡ ꯊꯅꯗ ꯌꯥꯗꯧꯖꯤ
ꯎꯝ ꯁꯤꯤꯟꯗ ꯍꯥꯏꯔꯛꯑꯣ ꯍꯥꯏꯔꯛꯦ ꯍꯥꯏꯔꯣ ꯍꯥꯏꯔꯛꯑꯣ ꯊꯨꯅ ꯂꯩꯣꯏꯖꯤꯟꯈꯤꯁꯤꯦ ꯅꯪꯒꯤꯁꯨ ꯎꯝ
ꯍ ꯍꯣꯏ
ꯑꯗꯨꯒ ꯍꯌꯦꯡ ꯑꯃꯃꯨꯛ ꯎꯊꯣꯛꯁꯤ ꯕꯣꯟꯁꯤꯅꯤ ꯕꯣꯟ ꯌꯦꯡꯗꯤ ꯑꯦꯅꯤ ꯚꯔꯖꯤꯟꯒꯤ ꯃꯤꯁꯤꯅ ꯃꯥ ꯌꯥꯎꯔꯗꯤ ꯈꯪꯗꯦ ꯍꯟꯗꯤ ꯇꯨꯝꯅꯤꯡꯉꯅꯤ ꯀꯥꯠꯊꯣꯛꯑꯣꯏꯅꯦ ꯍ ꯑꯩꯁꯨ ꯐꯣꯟ ꯗꯤꯁꯄ꯭ꯂꯦ ꯌꯥꯗ꯭ꯔꯦꯅꯦ ꯦꯗꯥꯅꯤ ꯇꯣ ꯇꯣ ꯇꯣ ꯇꯧꯔꯦ
ꯍ
ꯅꯝꯕꯗ ꯑꯃꯨꯛꯃꯨꯛ ꯅꯨꯡꯉꯥꯏꯇꯕ ꯌꯥꯎꯔꯦ ꯐꯣꯟꯁꯨ
ꯑꯝ
ꯏꯁꯄꯔꯤ ꯀꯩꯅꯣ ꯇꯧꯕꯒꯤ ꯄꯦꯔ ꯄꯦꯔ ꯊ
ꯑꯧꯔꯣ ꯀꯩꯅ ꯑꯣ ꯂꯗ
ꯂꯧꯗꯨꯅꯦ ꯄꯩꯁꯥ ꯐꯔꯛ ꯇꯥ ꯂꯩꯕ ꯂꯧꯗꯨ ꯂꯧꯅꯦꯅ ꯇꯥꯎꯁꯨ ꯌꯥꯝꯃꯟꯗꯔꯦ ꯋꯥꯠꯂꯦꯠꯇ꯭ꯔ ꯈ ꯑꯃꯗꯩ ꯑꯁ ꯌꯦꯞ ꯇꯩꯇꯕ ꯄꯩꯁꯥ ꯄꯨꯔꯦ ꯄꯩꯁꯥ ꯄꯨꯔꯤ ꯄꯩꯁꯥꯗꯨꯁꯨ ꯁꯤꯖꯤꯟꯅ ꯌꯥꯗꯕꯤꯗꯦꯡ ꯕꯦꯡꯅ ꯑꯃꯨꯛ ꯕ꯭ꯂꯣꯛ ꯇꯧꯁꯤꯟꯈ꯭ꯔꯦ ꯍꯣꯜ ꯇꯧꯔ ꯊꯝꯈ꯭ꯔꯦ ꯄꯩꯁꯥꯗꯨꯅ ꯑꯩꯅ ꯅꯤꯡꯁꯤꯡꯗꯣꯏꯅꯤ ꯊꯥꯖꯩ ꯂꯄꯥ ꯂꯤꯁꯤꯡ ꯃꯉꯥꯅꯤ ꯁꯤ ꯂꯤꯁꯤꯡ ꯃꯉꯥꯒꯖꯥꯅꯤ ꯅꯨꯄꯥ ꯑꯃꯨꯛ ꯁꯤꯖꯤꯅ ꯍꯣꯠꯅꯕꯤꯔ ꯄꯩꯁꯥ ꯃꯣꯏꯅ ꯂꯣꯟ ꯆꯪꯍꯜꯂꯛꯄꯒ ꯑꯗꯨꯝ ꯕꯦꯡꯅ ꯍꯣꯟ ꯇꯣꯛꯅꯤꯡꯔ ꯁꯤꯅ ꯌꯥꯔꯣꯏ ꯍꯥꯏ ꯅꯨꯄꯥꯗꯩꯗꯤ ꯄꯩꯁꯥꯗꯨ ꯁꯤꯅꯦ ꯍꯟ ꯁꯤ ꯇꯥꯎ ꯌꯥꯗ꯭ꯔꯤ ꯑꯗꯨꯅ ꯀꯑꯦꯒ ꯏꯦ ꯇꯩ ꯂꯩ ꯌꯥꯗꯦ ꯐꯄ ꯑ ꯍꯦꯡ ꯆꯠꯗ ꯍꯦꯡꯖꯗ ꯌꯥꯅꯦꯁ ꯄꯠꯇ ꯌꯥꯝ ꯇꯪ ꯐꯪꯉꯕꯨꯗꯤ ꯈꯟꯕꯅꯤ ꯁꯀꯪ ꯐꯪꯗꯦ
ꯋꯥꯀꯞ ꯃꯇꯝꯗ ꯈꯔ ꯂꯧꯈꯠꯍꯧꯗꯅꯕꯨ
ꯋꯥꯔꯜ ꯀꯞ ꯃꯇꯝꯗ ꯂꯧꯈꯠꯄ ꯌꯥꯏꯌꯦ ꯄꯩꯁꯥꯗꯣ ꯍꯧꯖꯤ ꯂꯩꯇꯦ ꯌꯨꯝꯗ ꯂꯩꯔꯒ ꯄꯩꯁꯥꯗꯨ ꯀꯛ ꯀꯥ ꯀꯛ ꯀꯥ ꯀꯣꯧꯝ ꯇꯧꯔ ꯊꯣꯛꯄꯗꯤ ꯐꯕ ꯊꯣꯛꯇ꯭ꯔꯕꯅꯤꯅ ꯊꯥꯗꯥꯏꯗꯨ ꯂꯩꯇ꯭ꯔꯦ ꯍꯥꯏꯗꯤ ꯂꯨꯄꯥ ꯆꯥꯝꯃꯅ ꯆꯅꯤꯅ ꯇꯥꯎꯏꯔꯗꯤ ꯂꯨꯄꯥ ꯂꯤꯁꯤꯡ ꯑꯍꯨꯝ ꯃꯔꯤ ꯄꯥꯏ ꯍꯥꯏꯗꯤ ꯂꯤꯁꯤꯡꯅ ꯂꯤꯁꯤꯡ ꯑꯃ ꯑꯅꯤ ꯐꯪꯃꯗꯤ ꯌꯥꯝ ꯃꯥꯏꯅ ꯊꯥꯏ ꯄꯩꯁꯥ ꯊꯥꯅꯕ ꯏꯇꯥꯏ ꯑꯇꯣꯞꯄ ꯁꯥꯏꯗꯠꯇꯇꯩꯒꯤ ꯂꯥꯛꯄꯝꯒ ꯂꯩꯔꯗꯤ ꯃꯥ ꯐꯖꯅꯣ ꯁꯥꯟꯅꯔꯗꯤ ꯐꯖꯅ ꯀꯥꯟꯅꯕꯅꯤ ꯁꯥꯏꯠꯇꯇꯩ ꯂꯥꯛꯅꯕ ꯂꯩꯇꯕ ꯋꯥꯋꯦ
ꯑꯥ ꯑ
ꯑꯗꯨꯅꯤ ꯈꯜꯂꯤꯁꯤ
ꯀ ꯇꯥꯔꯦꯗ ꯇꯧꯔꯤꯁꯦ
ꯐꯦꯜ ꯇꯅꯦꯦ ꯄꯩꯁꯥꯇ ꯅꯝꯁꯤ ꯅꯨꯏ ꯄꯖꯥ ꯄꯥꯠ ꯂꯩꯒꯕꯨꯗꯤꯀꯣ ꯕꯤꯖꯤꯅꯦꯁ ꯀꯩꯅ ꯇꯧꯕ ꯐꯥꯝ ꯑꯣꯏꯔꯁꯨ ꯂꯩꯌꯦ ꯑꯗꯨꯏꯕꯨꯗꯤ ꯈꯪꯗꯅ
ꯎꯝ ꯋꯥꯥꯡꯉꯣ ꯋꯥꯥꯡꯉ ꯂꯩꯉ ꯃ
ꯑꯦ ꯐꯥꯜ ꯃꯗ ꯆ ꯀꯨꯡꯊꯂꯥ ꯑꯍꯨꯝ ꯃꯔꯤꯗꯪꯅꯦ ꯃꯔꯤꯗꯪꯅꯦꯗꯤ ꯌꯥꯔꯦ ꯐꯥꯝꯃꯝ ꯂꯩꯔꯒ ꯑ ꯑꯍꯨꯝ ꯃꯅꯦ ꯑꯗꯨꯅ ꯊꯥꯗꯕꯗ ꯑꯁ ꯆꯍꯤ ꯑꯍꯨꯝ ꯃꯔꯤ ꯑꯣꯠꯄꯗ ꯄꯩꯁꯥ ꯄꯨꯛꯅꯤꯡ ꯀꯝꯂꯥꯡꯦ
ꯆꯥꯟꯣ ꯍꯧꯗꯣꯛꯅꯕ ꯄꯩꯁꯥ ꯂꯩꯇꯕ ꯃꯥꯅꯤ
ꯃꯥꯅ ꯍꯧꯗꯣꯛꯅꯕ ꯄꯩꯁꯥꯅꯤ ꯂꯨꯏ ꯍꯧꯗꯣꯛꯅꯕꯗꯤ ꯂꯩꯔꯗꯤ ꯌꯥꯝ ꯂꯥꯏꯕ ꯄꯤꯣꯁꯜꯂꯣꯏ ꯃꯣꯏ ꯇꯦꯛꯇꯔꯗꯨ ꯇꯥꯏꯕꯔ ꯁꯤꯂꯅꯤ ꯍꯥꯏꯖꯥꯏ ꯊꯧꯗꯕ ꯊꯧꯒꯦꯒꯅ ꯌꯥꯝ ꯊ ꯀꯥꯟꯅꯗꯨꯅꯦ ꯑꯗꯨ ꯆ ꯇꯧ ꯑꯣꯏꯣꯏ ꯊꯛꯇꯔꯗ
ꯏꯗꯔꯣꯒ
ꯇꯥꯏ ꯄ ꯁꯤ ꯍꯥꯏꯥꯏꯕꯅꯦ ꯑꯩꯒꯤ ꯏꯗ ꯂꯩꯦꯔꯤ ꯊꯧ ꯌꯥꯝ ꯑꯗꯨ ꯑꯗꯩꯗꯤ ꯊꯧꯕꯁꯤ ꯑꯋꯥꯡ ꯑꯃ ꯌꯥꯝ ꯁꯣꯏꯅꯦꯗ
ꯀꯔꯤ ꯇꯧꯔꯦ ꯍꯥꯏꯅꯣ ꯍꯧꯖꯤꯛꯀꯤ ꯗ꯭ꯔꯥꯏꯚꯔ
ꯀꯧꯒꯤ ꯁꯤꯅꯤ ꯍꯥꯏꯒꯤꯅꯣ
ꯎꯝ
ꯑꯩ ꯁꯩꯔꯦꯡ ꯂꯧꯕ ꯃꯇꯝꯗꯗꯤ ꯅꯨꯃꯤꯠ ꯇꯔꯥꯅꯤꯃꯨꯛ ꯨꯇꯤ ꯑꯃ ꯊꯣꯛꯂꯛꯑꯒ ꯄꯩꯖꯥ ꯍꯇꯥꯥꯗ ꯑꯗꯨꯗꯏꯗꯤ ꯌꯨꯝꯗ ꯂꯧ ꯑꯣꯗꯔ ꯁꯁꯟ ꯂꯧꯁꯤꯜꯂꯒ ꯅꯨꯃꯤꯠ ꯇꯔꯥꯅꯤꯒꯨꯝꯕ ꯁꯩꯔꯦꯡꯗ ꯅꯪ ꯑꯅꯤꯒꯨꯝꯕ
ꯂꯧ ꯀꯨꯨꯝꯕꯩ ꯔꯕꯥ
ꯍ ꯅꯠꯇ꯭ꯔꯦꯗꯤꯦ ꯄꯩꯁꯥ ꯂꯧꯥꯛꯐꯝ ꯂꯩꯇꯦ ꯑꯗꯨꯒ ꯑꯃꯨꯛ ꯇ ꯍꯔꯦ ꯆꯂ
ꯂꯣꯏ ꯂꯣꯅꯦ ꯀꯣ ꯑꯩꯁꯨ ꯌꯥꯎꯋꯅꯦ
ꯃꯃꯥꯡ ꯑꯣꯗ ꯐꯅ ꯆꯠꯄꯅꯤ ꯑꯩꯅꯄꯥꯅ ꯂꯧꯔ ꯍꯧ ꯃꯇꯨꯡ ꯃꯤꯅꯦ ꯑꯗꯨꯝ ꯅꯣꯡ ꯇꯥꯒꯤ ꯈꯜ ꯂꯦꯠꯇꯣꯏ ꯑꯗꯨ ꯂꯨꯄꯥ ꯂꯤꯁꯤꯡ ꯇꯔꯥ ꯈꯥꯏ ꯍꯦ ꯇꯥꯍꯧꯕꯅꯦ ꯑꯩꯈꯣꯏ
ꯑꯩ ꯂꯧꯒꯦꯜ ꯂꯣ ꯑꯗꯨꯒ ꯀꯁꯤ
ꯎꯝ ꯑꯍꯟꯗ
ꯅꯕꯦꯝꯕꯔꯗ ꯅꯕꯦꯝ ꯑꯣꯛꯇꯣꯕꯥꯔ ꯅꯕꯦꯝꯕꯔ ꯁ꯭ꯋꯥꯏꯗꯗꯤ ꯍꯧꯔꯛꯑꯅꯤ
ꯍꯔꯥꯏ
ꯑꯣꯛꯇꯣꯕꯔ ꯂꯣꯏ ꯂꯥꯛꯄ ꯅꯣꯚꯦꯝꯕꯔ ꯍꯥꯏꯗꯗꯤ
ꯍꯟꯗꯛꯇꯤ ꯑꯣꯛꯇꯣꯕꯔ ꯂꯣꯏꯜꯂꯛꯀꯗꯧ ꯅꯕꯦꯝꯕꯔ ꯂꯣꯏꯁꯤꯜꯂꯛꯄ ꯑꯗꯨꯋꯥꯏꯗꯗ ꯅꯨ ꯇꯥꯟꯅꯒꯨꯝꯕ ꯀꯨꯝꯃꯔꯒ ꯄꯩꯁꯥꯅꯅꯁꯥ ꯊꯕ ꯁꯤ ꯂꯩ
ꯇ ꯁꯤꯂꯣ ꯌꯥꯎꯅꯦꯦ ꯇ ꯔꯦꯈꯥꯒ ꯇꯥꯒꯕ꯭ꯔꯥꯒꯦ
ꯎꯝꯠꯇꯗꯤ ꯎꯄꯥꯏ ꯂꯩꯇꯦ ꯑꯗꯨꯒ ꯈꯔ ꯈꯔ ꯀꯥꯜꯍꯧꯔꯒ ꯇꯧꯁꯤꯟꯕ ꯇꯧꯁꯤꯟꯕꯁꯨ ꯒ꯭ꯌꯥꯟ ꯇꯗꯤ ꯇꯧꯁꯤꯜꯂꯤꯔ ꯂꯣꯏꯊꯣꯛꯏꯔ
ꯍ ꯀ
ꯑꯝ ꯎ ꯂꯧ ꯑꯁ ꯂꯧꯁꯤꯁꯨ ꯐꯅ ꯏꯟꯖꯤꯟꯒꯤ ꯆꯠꯄꯗꯣ ꯄꯩꯁꯥꯗꯤ ꯐꯪꯕꯅꯦꯕ ꯈꯔꯅ ꯋꯥꯕ ꯃꯥꯗꯤꯦ ꯑꯗꯨꯣ ꯂꯧ ꯁꯪꯒꯝ ꯑꯝꯗ ꯂꯨꯄꯥ ꯆꯥꯅꯤ ꯅꯣꯡꯃꯗ ꯁꯪꯒꯝ ꯃ ꯉꯉꯥꯔꯦ ꯅꯣꯡꯃꯗ ꯂꯨꯄꯥ ꯂꯤꯁꯤꯡ ꯑ ꯇꯥꯟꯕꯅꯤ ꯑꯗꯨꯒ ꯑꯍꯤꯡ ꯒ꯭ꯌꯥꯟ ꯃꯦꯟ ꯇꯥꯔꯛꯇꯕ ꯌꯥꯎꯕꯔ ꯃꯊꯥ ꯁꯥꯔꯒꯤꯡꯁꯤꯟꯖꯗꯁꯤ
ꯑꯣ
ꯄꯩꯅ ꯐꯖꯅ ꯄꯩꯔꯝꯗ ꯉꯥꯟꯗꯕꯗꯤ ꯋꯥꯕ ꯁꯠꯄ ꯀꯥꯡꯕꯨꯗ ꯑꯗꯨ ꯅꯠꯇ꯭ꯔꯗꯤ ꯅꯨꯡꯉꯥꯏꯕ ꯎꯝ ꯎꯝ
ꯑꯗꯤ ꯂꯩꯃꯤꯅꯥꯀ ꯑꯃꯅ ꯀꯥꯏ ꯀꯆ ꯀꯤ ꯋꯥꯅꯣ
ꯏ ꯊꯥꯥꯟꯕꯩ ꯆꯠꯈꯤꯕ ꯃꯊꯛ ꯃꯈꯛꯀꯤ ꯀꯥ ꯇꯔꯨꯛ ꯑꯃꯈꯛ ꯂꯩ ꯑꯩꯈꯣꯏ ꯑꯅꯤꯈꯛ ꯂꯩ ꯑꯇꯩꯗꯤ ꯂꯣꯏꯅ ꯃꯌꯨꯝ ꯆꯅꯒꯤ ꯋꯥꯅꯤ
ꯃꯤ ꯀꯌꯥ ꯂꯩꯅꯣ ꯑꯣꯅꯣ ꯑꯩ ꯀꯥꯔ
ꯔꯦꯟꯁꯤꯗ ꯄꯨꯂꯞ ꯄꯨꯟꯅ ꯃꯤ ꯑꯁꯣꯝꯗ ꯇꯔꯨꯛ ꯑꯅꯤ ꯇꯔꯥꯅꯤꯊꯣꯏ ꯑꯃꯅꯦ ꯑꯍꯨꯝ ꯑꯍꯨꯝ ꯃꯤ ꯀꯔꯣ ꯇꯔꯨꯛ ꯇꯔꯥꯅꯤꯊꯣꯏ ꯇ꯭ꯔꯨꯝꯗ ꯇ ꯃꯤꯇꯥꯏ ꯄ
ꯅꯣ ꯄꯥꯥꯏ ꯈꯠꯇ ꯑꯣꯏꯕ
ꯄꯥꯥꯏ ꯉ
ꯀꯌꯥ ꯂꯣꯏꯅꯣ ꯊꯥꯒꯦ
ꯂꯤꯁꯤꯡ ꯑꯅꯤ ꯑꯩꯈꯣꯏꯕꯨꯗꯤ ꯂꯤꯁꯤꯡ ꯂꯤꯁꯤꯡ ꯑꯍꯨꯝ ꯂꯧꯏ ꯃꯤ ꯑꯅꯤ ꯂꯩꯔꯦ
ꯑ
ꯊꯛꯀꯟꯗꯝ ꯂꯩ
ꯑꯗ ꯃꯤ ꯅ ꯑꯍꯣꯨꯝ ꯅ ꯅ ꯂꯣꯏ ꯑꯍꯨꯝꯅ ꯈꯥꯏꯖꯤꯟꯅꯩꯕ
ꯑꯦ ꯑꯩꯈꯣꯏ ꯑꯅꯤꯅ ꯈꯥꯏꯅꯕ
ꯍ ꯅꯔ ꯂꯤꯁ ꯑꯃ ꯆꯣꯡꯉ ꯂꯤꯁꯝ ꯊꯉꯥ
ꯑ ꯅꯥꯀꯟꯒꯤ ꯔꯦꯟꯇꯤ ꯅꯩꯒꯖꯥꯠꯅꯤ ꯂꯤꯞꯂꯤ ꯄꯪꯈꯥꯏꯁꯦ ꯔꯦꯟꯗ ꯃꯊꯣꯟ ꯃꯉꯥ ꯄꯩꯁꯥ ꯆꯥꯎꯋꯅ ꯃꯣꯏꯗꯤ ꯕꯥꯠꯔꯨꯝ ꯇꯣꯂꯑꯦ ꯂꯣꯏ ꯏꯇ ꯔꯨꯝꯗ
ꯍ ꯀꯥꯏꯗ ꯅꯣꯡꯃꯂ ꯃꯤ ꯅ ꯃꯤꯃꯤꯗꯨꯗ
ꯍꯥ ꯏ ꯑꯩꯒꯤ ꯅꯣꯁꯅꯤꯗ ꯑ ꯇꯨ ꯄꯀꯥꯒꯤ ꯃꯁꯥꯁ ꯂꯩ ꯀꯩꯅꯣ ꯋꯥꯕꯗꯩ ꯀꯩꯅꯣꯁꯨ ꯂꯩ ꯀꯅꯥ ꯍꯥꯏꯅꯤ ꯗꯥꯔꯋꯤꯟ ꯗꯥꯔꯋꯤꯟ ꯈꯪꯕ ꯈꯪꯗꯕ꯭ꯔꯥ ꯑꯕꯤꯅ ꯃꯌꯥ ꯗ ꯌꯥꯝ ꯑꯃꯁꯨ ꯂꯩ ꯆꯨꯝꯅꯥꯡꯗ ꯁꯤ ꯂꯩ ꯀꯛꯆꯤꯡ ꯀꯛꯆꯤꯡ ꯃꯖꯥ ꯑꯩꯈꯣꯏ ꯃꯉꯥ ꯇꯔꯨꯛ ꯂꯩ
ꯍ
ꯑꯩꯈꯣꯏ ꯃꯉꯥꯗꯤ ꯀꯆꯤꯡꯁꯠ
ꯎꯝ ꯑꯣ ꯐꯔꯦ ꯑꯗꯨꯗꯤ ꯍꯌꯦꯡ ꯑꯃꯨꯛ ꯁꯥꯟꯅꯔꯁꯤꯦ
ꯄꯩꯁꯥꯗꯁ ꯊꯃꯒꯦ ꯊꯝꯃꯒꯦ ꯑꯣꯦ ꯇꯃ ꯇꯃ
ꯎꯝ